ꯇꯥꯏꯌꯦ ꯀꯅꯥ ꯑꯣꯏꯕꯤꯕ꯭ꯔ ꯁꯤꯕꯨ
ꯐꯥꯎꯔꯦꯗꯥ
ꯅꯪꯁꯦ ꯀꯅꯥꯅꯣ
ꯑꯩꯁꯦ ꯀꯅꯥꯅꯣ ꯍꯥꯏꯌꯦ ꯃꯤ ꯎꯝ ꯅꯨꯄꯤ
ꯅꯪꯁꯦ ꯑꯩꯒꯤꯔꯣ
ꯀꯩ ꯍꯥꯏꯕ
ꯅꯪꯁꯦ ꯑꯩꯔꯣ
ꯆꯩ ꯆꯥꯅꯤ ꯅꯀꯣꯛ ꯀꯥꯏꯅꯤꯒꯣ ꯅꯪ ꯑꯗꯨꯒꯨꯝꯕ ꯋꯥꯔꯤ ꯉꯥꯏꯔꯛꯀ ꯅꯨ
ꯐꯒꯤ ꯇꯧꯕꯅꯤꯗ
ꯍꯣꯏ ꯍꯣꯏ ꯈꯪꯉꯦꯗ ꯑꯩꯁꯨ ꯑꯩꯁꯨ ꯐꯥꯒꯤ ꯇꯧꯕꯅꯤꯅ
ꯅꯪꯗꯤ ꯕꯣꯜ ꯌꯦꯡꯗ꯭ꯔꯣ
ꯑ ꯀꯥꯏꯗꯩ ꯕꯣꯜꯔꯣꯗ
ꯀꯔꯤꯒꯤ
ꯕꯣꯜ ꯌꯦꯡꯉꯥ ꯀꯔꯤ ꯇꯧꯅꯤꯡꯉꯥꯏꯅꯣ ꯕꯣꯜ ꯁꯅꯥꯁꯨ ꯁꯅꯥꯔꯣꯏ ꯁꯅꯥꯔꯣꯏ
ꯑꯁ
ꯃꯦꯁꯤꯒꯤꯗꯤ ꯌꯦꯡꯉꯦ ꯑꯗꯨ ꯔꯣꯅꯥꯜꯗꯣ ꯔꯣꯅꯥꯜ ꯗꯣꯒꯤꯁꯨ
ꯃꯦꯁꯤ ꯃꯦꯁꯤꯗꯤ ꯑꯩꯒꯤ ꯑꯩꯁꯨ ꯃꯤꯁꯤ ꯐꯦꯟꯅꯦ
ꯃꯤꯁꯤ ꯐꯦꯟꯅ ꯐꯩꯌꯦ ꯀꯣꯕ
ꯍꯣꯏ ꯃꯤꯁꯤꯗꯤ ꯌꯥꯝ ꯍꯩꯌꯦ
ꯍꯣꯏ ꯌꯥꯝ ꯍꯩꯅꯤ ꯃꯣꯏꯒꯤ ꯇꯤꯝꯅꯁꯨ ꯌꯥꯝ ꯍꯩꯕ ꯃꯤ ꯌꯥꯝ ꯂꯩꯕꯅꯦ
ꯍꯣꯏ ꯍꯣꯏ
ꯔꯣꯅꯥꯗꯣ ꯃꯣꯏꯒꯤꯗꯤ ꯃꯥꯥ ꯈꯛꯇꯅꯦꯕ ꯍꯩꯕꯗꯣ
ꯅꯠꯇꯦ ꯃꯉꯣꯏꯅ ꯁꯨꯄꯔ ꯏꯁ ꯇꯥꯔ ꯌꯥꯝ ꯏꯁꯇꯥꯔ ꯄ꯭ꯂꯦꯌꯥꯔ ꯌꯤ ꯍꯦꯟꯃꯟꯅꯤ ꯍꯦꯟꯕꯅꯤ ꯁꯤ ꯄꯣꯔꯇꯨꯒꯜꯅ ꯑꯥꯔꯖꯦꯟꯇꯤꯅꯥꯗꯤ ꯇꯤꯝ ꯋꯥꯛꯅꯦ ꯌꯥꯝ ꯍꯩꯕ ꯌꯥꯎꯗꯦ ꯇꯤꯝ ꯋꯥꯛꯅꯦ ꯃꯣꯏꯗꯤ
ꯑꯁ ꯑꯩꯒꯤꯗꯤ ꯑꯥꯔꯖꯦꯟꯇꯤꯅꯥꯁꯦ ꯌꯥꯝ ꯍꯩꯌꯦꯅꯦ
ꯇꯤꯝ ꯋꯥꯔꯛ ꯂꯩꯕꯒꯤꯅꯦ
ꯑꯣ
ꯗ ꯁꯂꯔꯤ ꯋꯥꯡꯕ ꯀꯥꯡꯕꯨꯗꯤ ꯁꯤ ꯄꯣꯔꯇꯨꯒꯜ ꯄ꯭ꯂꯦꯌꯔꯅꯤ
ꯎꯝ
ꯑꯥꯔꯖꯦꯟꯇꯤꯅꯥꯗꯤ ꯃꯤ ꯑꯃꯅꯤ ꯈꯛꯇꯅꯦ
ꯑꯗꯣ ꯑꯩꯗꯤ ꯑꯩꯗꯤ ꯃꯦꯁꯤꯕꯨ ꯃꯦꯁꯤꯒꯤ ꯐꯦꯟꯅꯤ
ꯑꯩꯁꯨꯅꯦ ꯄꯥꯏ ꯍꯥꯔꯠ ꯐꯦꯟꯁꯅꯦ ꯑꯩꯗꯤ
ꯎꯝ
ꯑꯩꯒꯤ ꯏ ꯑꯩꯒꯤ ꯃꯆꯥ ꯃꯤꯡ ꯍꯨꯝ ꯍꯥ ꯍꯥ ꯃꯦꯁꯤ ꯊꯣꯟꯕꯤꯔꯅꯤ ꯍꯤ ꯍꯤ ꯍꯤ
ꯍꯣꯏ ꯍꯣꯏ
ꯃꯦꯁꯤ ꯂꯧꯃꯤ
ꯂꯣꯏꯔꯦ ꯅꯪꯅ
ꯅꯠꯇ꯭ꯔꯒ ꯅꯝꯕꯔ ꯇꯦꯟ ꯊꯣꯟꯕꯤꯔꯅꯤ
ꯊꯣꯠꯂꯣ ꯊꯣꯠꯂꯣ ꯅꯪꯅ ꯊꯣꯟꯅꯤꯡꯕ
ꯍꯥ ꯍꯥ ꯍꯥ
ꯇꯨꯝꯅꯤꯡꯒꯔꯦ ꯑꯥꯏꯅꯦ
ꯁ ꯅꯨꯡꯗꯥꯡꯗꯗꯤ ꯗꯤ ꯇꯨꯝꯗ꯭ꯔꯦ ꯍꯟꯗꯛꯇꯤ ꯕꯣꯜ ꯂꯩꯕꯒꯤꯀꯣ
ꯑꯦ ꯄꯇꯣ ꯑꯩꯅꯤ ꯎꯝ ꯍꯨꯝ
ꯋꯥꯔꯜ ꯀꯞ ꯃꯇꯝꯗꯗꯤ ꯕꯣꯜ ꯌꯦꯡꯒꯗꯕꯅꯦ ꯅꯣꯏꯁꯨ
ꯕꯣꯔꯣ ꯇꯨꯝꯅꯤꯡ ꯃꯇꯝꯗ ꯅꯣꯏꯅ ꯕꯣꯜ ꯌꯦꯡꯗꯦ ꯌꯦꯡꯉꯤꯔꯥ
ꯂꯥꯏꯔꯤꯛꯁꯨ ꯄꯥꯗꯦ ꯂꯥꯏꯔꯤꯛ ꯄꯥꯕ꯭ꯔꯥ ꯅꯏ
ꯄꯥꯗꯦ
ꯍꯣꯏ
ꯂꯥꯏꯔꯤꯛꯐꯥ ꯄꯥꯅꯤꯗꯔꯦꯅꯦ
ꯂꯥꯏꯔꯤꯛꯁꯨ ꯄꯥꯗꯦ ꯕꯣꯜꯁꯨ ꯌꯦꯡꯗꯦ ꯅꯨꯄꯥꯗ ꯋꯥꯔꯤ ꯁꯥꯕ꯭ꯔꯣ ꯐꯣꯟꯗ ꯑꯩꯉꯣꯟꯗꯗꯤ ꯍꯧꯖꯤꯛ ꯈꯛꯇꯅꯤꯅꯦ ꯉꯁꯥꯏ
ꯎ ꯁꯥꯏꯗꯤ ꯆꯠꯆꯔꯦ ꯀꯣꯆꯤꯡ ꯆꯠ ꯄ ꯂꯣꯏꯔ ꯆꯥꯛ ꯆꯥꯔꯦ ꯑꯁ ꯀꯥꯌꯦꯟ ꯅꯨꯄꯥ ꯋꯥꯔꯤ ꯁꯅꯕꯔꯣꯅ
ꯀꯣꯆꯤꯡ ꯌꯥꯎꯕ꯭ꯔꯥ ꯅꯣꯏꯁꯨ
ꯍꯣꯏ
ꯀꯩ ꯁꯕꯖꯦꯛꯀꯤꯅꯣ
ꯁꯥꯏꯟꯁꯀꯤ
ꯁꯥꯏꯟꯇꯤꯁ ꯑꯣꯏꯒꯦ ꯇꯧꯕ꯭ꯔꯣ
ꯁꯥꯏꯟꯇꯤꯁꯀꯤ ꯅꯠꯇꯦꯗ
ꯍꯣꯏ ꯑꯩꯁꯨ ꯇꯨꯝꯅꯤꯡꯉꯤꯗꯁꯤꯡ ꯑꯁꯤ
ꯉꯁꯤ ꯀꯥꯏ ꯀꯥꯏꯗ ꯀꯥꯏꯗ ꯆꯠꯄ꯭ꯔꯣ
ꯑꯁ ꯑꯩꯈꯣꯏꯗꯤ ꯌꯨꯝꯗ ꯑꯗꯨꯝ ꯂꯩꯕꯅꯤ ꯋꯥꯋꯀꯤꯡ ꯆꯠꯂꯦ ꯍꯜꯂꯑꯦ ꯆꯥꯛ ꯇꯔꯦ
ꯑꯣ ꯑꯣ
ꯇꯨꯝꯕꯥꯎ ꯌꯦꯡꯉꯦ ꯑꯃꯨꯛ ꯊꯦꯡꯉ ꯍꯧꯒꯠꯀꯅꯤ
ꯎꯝ ꯑꯩꯈꯣꯏꯗꯤ ꯄꯨꯡ ꯑꯌꯨꯛꯇ ꯄꯨꯡ ꯐꯣꯔ ꯐꯣꯔꯇꯤꯗ ꯑꯦ ꯐꯣꯔ ꯊꯥꯔꯇꯤꯗ ꯍꯧꯒꯠꯄꯅꯦ ꯄꯨ
ꯕꯔꯥ ꯀꯥꯏꯗ ꯂꯩꯕꯅꯣ
ꯑꯁ ꯃꯃꯤ ꯍꯥꯏꯕ ꯌꯥꯗꯦꯕ
ꯀꯣꯏ ꯑꯗꯨ
ꯃꯗꯦꯜ ꯁ꯭ꯀꯨꯜ ꯈꯈꯃꯔꯥ
ꯈꯪꯉꯦ ꯈꯪꯉꯦ ꯑꯗꯨ ꯑꯥꯏꯗꯤꯌꯥꯒꯤ ꯃꯅꯥꯛꯇꯀꯣ
ꯍꯣꯏ ꯑꯩꯈꯣꯏ ꯑꯩꯈꯣꯏ ꯖꯥꯇꯤꯒꯤ ꯈꯨꯟ ꯑꯃ ꯂꯩꯕꯅ
ꯄ꯭ꯔꯎ ꯀꯥꯎꯕꯗ
ꯍꯥꯥ
ꯄ꯭ꯔꯎ ꯀꯥꯎꯕꯗꯣ
ꯑ ꯑ ꯑꯗꯨꯅ
ꯍꯣꯁꯇꯦꯜꯗ ꯂꯩꯕ꯭ꯔꯥ ꯅꯣꯏ ꯍꯥꯏꯗꯤ ꯔꯦꯟꯒꯤ ꯇꯥꯏꯇꯔ
ꯔꯦꯟ ꯂꯩꯕꯅꯦ
ꯑꯗꯣ ꯑꯗꯨꯣ ꯍ ꯀꯔꯝꯕ ꯖꯒꯥꯗꯅꯣ
ꯎꯝ ꯄꯥꯔꯀꯤꯡ ꯂꯩꯕꯗꯣ
ꯑꯥ
ꯄꯥꯔꯀꯤꯡ ꯂꯩꯕꯗꯣ
ꯑꯥ ꯈꯪꯉꯦ
ꯑꯗꯨ ꯑꯗꯨꯝ ꯎꯝ ꯎꯝ ꯂꯝꯕꯤ ꯑꯃ ꯃꯌꯥꯏ ꯏꯁꯇ꯭ꯔꯦꯠ ꯆꯠꯈꯤꯕꯗꯨꯣ
ꯎ ꯄꯥꯔꯀꯤꯡ ꯅꯣꯏꯒꯤꯁꯦ ꯍꯣꯁꯇꯦꯜꯒꯤ ꯇꯥꯏꯞꯔꯣ ꯑꯗꯨ ꯑꯗꯨ ꯄꯀꯤꯡ ꯑꯗꯨ ꯄꯨꯛꯀꯤꯡ ꯃꯅꯥꯛꯇ ꯍꯣꯁꯇꯦꯜꯒꯤ ꯇꯥꯏꯞ ꯌꯥꯎꯕꯅꯦ
ꯑꯃ ꯀꯩꯅꯣ ꯁꯤ ꯁꯤ ꯁꯤ ꯍꯥꯏꯅꯀꯣ ꯀꯦꯌꯔ ꯀꯣꯆꯤꯡ ꯁꯦꯟꯇꯔ ꯍꯥꯏꯅ ꯑꯗꯣꯃꯤꯅꯥꯗ
ꯑ ꯑꯗ ꯎꯝ ꯃꯄꯨꯗ ꯍꯣꯁꯇꯦꯜ ꯃꯥꯄꯨꯗ ꯁꯝ ꯌꯥꯎꯗꯕꯅꯦ
ꯍꯣꯏ ꯍꯣꯏ ꯍꯣꯏ ꯌꯥꯎꯅꯤ
ꯈꯪꯉꯦꯀ
ꯑꯥ ꯑꯗꯨꯗꯅꯦ ꯑꯩꯈꯣꯏ ꯂꯧꯕꯗꯣ ꯂꯩꯕꯗꯤ ꯑꯗꯨꯗ ꯂꯩꯇꯦ
ꯑꯣ ꯍꯣꯁꯇꯦꯜꯒꯤ ꯇꯥꯏꯞꯇ ꯃꯣꯏ ꯔꯦꯟꯁꯨ ꯊꯥꯏꯕꯀꯣ ꯑꯣ ꯅꯥꯛꯄꯔꯥ ꯅꯣꯏ
ꯅ ꯂꯩꯕꯗꯨꯅ ꯃꯣꯏꯒꯤ ꯃꯈꯥꯗ ꯔꯦꯟ ꯑꯃ ꯂꯩꯕꯅ
ꯃꯣꯏꯒꯤ ꯐꯥꯔꯁ ꯒꯤꯔꯣ
ꯑꯥ
ꯍꯦꯛ ꯆꯪꯐꯝ ꯃꯣꯏꯗ ꯆꯤꯀꯟ ꯆꯤꯛꯀꯟ ꯁꯦꯟꯇꯔ ꯌꯥꯎꯕ
ꯑ ꯑꯧ ꯑꯧ ꯑꯗꯨꯗ ꯃꯣꯏꯒꯤꯅꯦ ꯃꯣꯏꯒꯤꯔꯦꯟꯗ ꯂꯩꯕ
ꯑꯥ ꯑꯗꯨꯗꯤ ꯅꯨꯄꯥ ꯑꯃ ꯑꯦꯛꯁꯄꯥꯜꯁ ꯊꯧꯕ ꯅꯨꯄꯥ ꯌꯥꯎꯔꯝꯒꯅꯤ ꯁꯀꯦꯟ ꯁꯦꯀꯦꯟꯒꯤ ꯔꯨꯝꯗꯣ ꯃꯁꯥ ꯈꯔ ꯅꯣꯏꯔꯒ
ꯍꯣꯏ ꯍꯣꯏ ꯈꯪꯉꯦ
ꯑꯣ
ꯍꯧꯖꯤꯛꯐꯥꯎ ꯂꯩꯔꯤꯌꯦ
ꯏꯃꯥꯟꯅꯕꯅꯦ ꯑꯩꯈꯣꯏꯗ ꯌꯥꯝ ꯇꯣꯏꯅ ꯂꯥꯛꯑꯦ ꯑꯗꯨꯅ
ꯑ ꯍꯧꯖꯤꯛ ꯍꯧꯖꯤꯛꯁꯨ ꯂꯥꯛꯔꯤꯕ꯭ꯔꯣ
ꯍꯧꯖꯤꯛꯇꯤ ꯈꯔ ꯂꯦꯞꯇꯦ ꯑꯩꯗꯤ
ꯑꯣ ꯑꯣ
ꯀꯌꯥꯝ ꯀꯨꯏꯔꯦ ꯅꯣꯏ ꯂꯩꯕ
ꯊꯥ ꯑꯃ ꯁꯨꯗ꯭ꯔꯤ
ꯑꯣ ꯅꯣꯏꯒꯤ ꯁ꯭ꯀꯨꯜꯁꯦ ꯑꯗꯨ ꯑꯣꯏꯔꯗꯤ ꯑꯗꯨꯋꯥꯏꯗꯒꯤ ꯌꯥꯝ ꯂꯥꯞꯄꯦꯗ
ꯀꯌꯥꯕ
ꯌꯥꯝ ꯂꯥꯞꯄꯦꯗ ꯅꯣꯏꯒꯤ ꯁ꯭ꯀꯨꯜꯁꯦ
ꯍꯣꯏ ꯒꯥꯔꯤ ꯚꯔꯥ ꯇꯤꯡꯉ ꯆꯠꯂ ꯂꯩꯔꯝꯅꯦ
ꯑ ꯑꯠ ꯑꯗꯣ ꯈꯣꯡꯅꯁꯨ ꯆꯠꯂꯝꯒꯅꯤ ꯈꯔꯕꯨꯗꯤ ꯈꯔꯗꯤ ꯈꯣꯡꯅ ꯆꯠꯂꯝꯒꯅꯤ
ꯑꯩꯈꯣꯏ ꯁ꯭ꯀꯨꯗꯔꯨꯕ
ꯎꯝ
ꯑ ꯈꯣꯡꯅ ꯆꯠꯄ ꯉꯝꯃꯣꯏꯗ ꯀꯥꯏꯗꯒꯤ
ꯗꯥꯏꯔꯦꯛ ꯁ꯭ꯀꯨꯜ ꯌꯎꯕ꯭ꯔ ꯚꯕꯦꯟꯗ ꯆꯠꯄ꯭ꯔꯥ
ꯆꯔꯄꯅꯦ ꯑꯣ ꯇꯣꯗ
ꯅꯣꯏ ꯀꯔꯝꯕ ꯔꯨꯝꯗ ꯂꯩꯌꯦ
ꯑꯅꯥ ꯑ ꯑꯃ ꯑꯅꯤ ꯑꯍꯨꯝ ꯃꯔꯤ ꯃꯉꯥ ꯁꯨꯕꯅ
ꯏꯃꯥꯟꯅꯕꯒꯤ ꯔꯨꯝꯗꯣ ꯑꯣꯏꯔꯝꯒꯅꯤ ꯃꯣꯏꯁꯦ ꯔꯨꯝ ꯑꯅꯤ ꯂꯧꯋꯦꯕ
ꯑꯩꯅ ꯃꯉꯥ ꯃꯉꯥ ꯁꯨꯕ
ꯏꯃꯥꯥꯟꯅꯕꯗꯣ ꯑꯩ ꯑꯦꯛꯖꯦꯛꯂꯤ ꯈꯪꯗꯦ ꯑꯃꯥꯕꯨꯗꯤ ꯁꯦꯀꯦꯟ ꯔꯨꯝꯃꯦꯕ
ꯍꯣꯏ ꯁꯦꯀꯦꯟ ꯔꯣꯃꯦꯟꯗꯥꯡꯅ ꯍꯥꯏꯕ ꯅꯨꯄꯥꯗꯣ ꯅꯣꯏꯕꯗꯣ
ꯑꯗꯣ ꯅꯨꯄꯥꯗꯁꯨ ꯃꯌꯥꯏꯗꯁꯨ ꯑꯃ ꯂꯧ ꯅꯦꯕ ꯔꯨꯝ ꯑꯅꯤ ꯂꯩꯕꯅꯦꯕ ꯃꯣꯏ
ꯑꯣ ꯑꯣ ꯑꯩꯗꯤ ꯃꯉꯥ ꯁꯨꯕꯗ ꯂꯩꯌꯦ
ꯑꯣ ꯑꯆꯠ ꯁꯥ ꯅꯅꯦꯗꯒꯤꯅꯦꯇꯁꯨꯨ ꯑꯗꯨꯝ ꯀꯥꯎꯕꯅꯦ ꯑꯗꯨꯋꯥꯏꯗ ꯑꯁ ꯅꫭꯒꯤ ꯔꯦꯟꯕꯨꯨꯗꯣ
ꯎꯝ
ꯃꯀꯣꯛ ꯆꯥꯛꯄꯅ‌ꯦ
ꯔꯦꯟ ꯃꯄꯨꯗꯣ
ꯑꯥ ꯀꫭꯛꯆꯥꯥꯥꯛ ꯄꯅꯤ
ꯀꯔꯤꯒꯤꯔꯣꯀꯣ
ꯀꯔꯤꯒꯤꯔꯣꯀꫭ
ꯈꯪꯗꯦ ꯃꯤꯕꯨꯗꯤ ꯐꯕꯅꯦ
ꯍꯣꯏ ꯑꯩꯈꯣꯏ ꯉꯁꯥꯏꯗꯨꯒ ꯑꯩꯉꯣꯟꯗ ꯑꯗꯨꯝ ꯋꯥꯔꯤ ꯁꯥꯔꯛꯑꯦ ꯅꯪꯗꯤ ꯑꯁꯤ ꯁꯤꯗꯒꯤꯅꯦ ꯁꯤꯗꯒꯤꯅꯦ ꯍꯥꯏꯕ ꯅꯠꯇ꯭ꯔꯣ ꯑꯗꯨꯝ ꯋꯥꯔꯤ ꯑꯗꯨꯇ ꯉꯥꯡꯔꯛꯏꯦꯕ ꯑꯩꯒꯤ ꯃꯤꯡꯁꯨ ꯑꯗꯨꯝ ꯍꯥꯏꯔꯛꯑꯦ ꯀꯔꯝꯃꯥꯏꯅ ꯈꯪꯕꯅꫭ ꯈꯪꯗ‌ꯦ
ꯅꯪ ꯊꯥ ꯐꯥꯗ꯭ꯔꯤ ꯍꯥꯏꯕ꯭ꯔꯣ
ꯍꯣꯏ ꯗꯦꯠ ꯐꯣꯔ ꯗꯦꯠ ꯐꯣꯔꯁ ꯂꯥꯛꯑꯗꯤ ꯊꯥ ꯑꯃ ꯐꯥꯔꯅꯤ
ꯆꯠ ꯆ ꯃꯤ ꯀꯌꯥ ꯂꯩꯕ꯭ꯔꫭ
ꯑꯦꯃꯟꯅꯕꯤ ꯑꯃꯒꯥ
ꯑꯦꯂꯚꯦꯟ ꯇꯨꯋꯦꯜꯐ ꯇꯝꯕ
ꯇꯋꯦꯞ
ꯍꯥꯟꯅꯗꯤ ꯀꯥꯏꯗ ꯂꯩꯕꯅꯣ
ꯍꯥꯟꯗꯤ ꯑꯗꯨꯝ ꯑꯩꯈꯣꯏ ꯌꯨꯝꯗ ꯂꯩꯔꯒ ꯑꯗꯨꯝ ꯏꯁꯀꯨꯜ ꯆꯠꯂ‌ꯦ ꯑꯩ ꯏꯁꯀꯨꯜ ꯆꯠꯄꯁꯨ ꯀꯨꯏꯗꯔꯤꯗ ꯅꯪ ꯍꯥꯏꯕ ꯅꯪ ꯈꯪꯉꯦ ꯍꯥꯏꯕ ꯅꯨꯄꯥꯗꯣ
ꯎꯝ
ꯀꯔꯤ ꯇꯧꯕ ꯂꯩꯕ꯭ꯔꯣ ꯀꯣ
ꯑꯥꯏ ꯇꯤ ꯑꯥꯏꯗ ꯇꯝꯕꯅꯦ ꯃꯥꯗꯤ
ꯑꯣ ꯒꯥꯔꯤ ꯑꯃ ꯊꯥꯎꯋꯏꯒꫭ ꯃꯥꯗꯣ ꯒꯥꯔꯤ ꯃꯆꯥ ꯑꯃ
ꯎꯝ ꯍꯣꯏ ꯒꯝ꯭ꯂꯨ ꯍꯏ ꯒꯝ꯭ꯂꯨ ꯃꯁꯛ ꯐꯖꯩꯀꯣ
ꯈꯪꯗ‌ꯦꯗ ꯑꯗꯨꯒꯨꯝꯕꯗꯤ
ꯌꯦꯡꯔꯝꯒꯅꯤꯗ ꯅꯣꯏꯁꯨ ꯅꯨꯄꯥ
ꯑ ꯀꯥꯏꯗꯒꯤ ꯌꯦꯡꯕꯅ‌ꫭ ꯎꯝ ꯉꯁꯤ ꯁꯨꯟ ꯄꯥꯊꯖꯠꯄ ꯌꯥꯎꯗꯦ
ꯀꯔꯤꯒꯤ
ꯈꯪꯗꯦ
ꯅꯪꯗꯤ ꯐꯖꯕ꯭ꯔꯥ
ꯑꯩꯗꯤ ꯌꯥꯝ ꯊꯤꯌꯦ ꯑꯩꯒꯤ ꯁꯛ
ꯑꯩꯔꯝ ꯔꯝ
ꯑꯁꯤ ꯔꯦꯟ ꯔꯦꯟ ꯃꯄꯨꯒꯤ ꯅꯨꯄꯤꯗꯣ
ꯎꯝ
ꯇꯥꯡꯈꯨꯜ ꯇꯥꯡꯈꯨꯜ ꯃꯥꯜꯂꯦꯀꯣ
ꯈꯪꯉꯦ ꯃꯥꯅꯦ ꯇꯥꯡꯈꯨꯜꯅꯦ
ꯃꯥꯒꯤ ꯅꯨꯄꯤꯅꯤꯀꯣ ꯑꯗꯣ
ꯎꯝ
ꯑꯗꯨꯝ ꯃꯆꯥ ꯑ ꯍꯣꯏ ꯑꯣꯖꯥ ꯇꯧꯋꯦ ꯑ ꯃꯆꯥꯅꯨꯄꯤ ꯑꯃ ꯂꯩꯌꯦꯀꯣ
ꯎꯝ
ꯑꯗꯨ ꯃꯆꯥꯅꯨꯄꯤ ꯑꯃ ꯈꯛꯇꯔꯣ ꯑꯃ
ꯍꯣꯏ ꯑꯃꯥ ꯈꯛꯇꯅꯤ ꯍꯥꯏ
ꯌꯥꯝ ꯅꯨꯡꯁꯤꯕꯗꯣ
ꯎ
ꯏꯆꯥꯅꯨꯄꯤꯕꯨ ꯦ